ꯍꯜꯂꯣ ꯇꯥꯕ꯭ꯔꯣ
ꯇꯥꯏꯌꯦ
ꯑꯣ ꯀꯩꯗꯧꯔꯝꯃꯤꯅꯣ
ꯍꯩ ꯆꯥꯒꯦꯅ ꯀꯝꯐꯣꯏ ꯈꯣꯛꯑꯝꯕꯅꯦ
ꯑꯊꯨꯝꯕꯤꯔꯣ ꯑꯁꯤꯟꯕꯤꯔꯣ
ꯑꯁ ꯑꯁꯤꯟꯕꯒꯗꯤ ꯆꯥꯕ ꯉꯝꯗ꯭ꯔꯦꯗ ꯑꯊꯨꯝꯕꯤꯅꯤ ꯑꯁꯤꯟꯕꯗꯨꯗꯤ ꯑꯩ ꯌꯥ ꯌꯥꯝ ꯀꯨꯝꯃꯦꯕꯀꯣ ꯑꯗꯨꯗꯨꯒꯤ ꯎ ꯆꯥꯕ ꯁꯨꯉꯝꯝ ꯉꯝꯗꯦꯕ ꯍꯣꯏ ꯃꯍꯤꯒꯨꯝꯕ ꯎ ꯆꯝꯄ꯭ꯔꯥ ꯃꯍꯤꯒꯨꯝꯕ ꯀꯩꯒꯨꯝꯕ ꯆꯤꯅꯤ ꯈꯔ ꯊꯥꯛꯑꯒ ꯀꯨꯠ ꯂꯥꯎ ꯊꯛꯈꯤꯕꯗꯨꯕꯨꯗꯤ ꯉꯝꯕ ꯑꯗꯨꯒ ꯁꯥꯏꯕ ꯈꯣꯠꯄꯒꯤ ꯊꯕꯛꯁꯤ ꯁꯨꯉꯝ ꯉꯝꯗ꯭ꯔꯦ ꯑꯗꯨꯝꯗꯤ
ꯑꯩꯗꯤ ꯀꯐꯣꯢ ꯑꯁꯤꯟꯕꯗꯨ ꯌꯥꯝ ꯄꯥꯝꯃꯦ ꯑꯗꯨꯒ ꯇꯧꯔꯒ ꯃꯔꯣꯛ ꯑꯇꯦꯛꯄ ꯈꯔ ꯃꯦꯠꯁꯤꯜꯂꯒ ꯑꯗꯒꯤ ꯌꯦꯟꯗꯦꯝ ꯃꯅꯥꯗ ꯌꯣꯝꯕ ꯇꯧꯕꯗꯣ ꯑꯗꯨ ꯌꯥꯝ ꯄꯥꯝꯃꯦ ꯌꯥꯝ ꯍꯥꯎꯋꯦꯕ ꯑꯊꯨꯝꯕꯒꯥꯗꯤ ꯁꯨꯝ ꯆꯥꯕꯗꯨ ꯆꯥꯔꯤꯕ ꯑꯗꯨꯅꯤ ꯀꯐꯣꯏ ꯍꯥꯏꯇꯥꯔꯗꯤ ꯈꯔ ꯁꯤꯟꯕꯗꯨꯅ ꯈꯔ ꯃꯒꯨꯟ ꯂꯩꯗꯅ ꯕꯗꯨꯅ ꯍꯩꯒ ꯈꯔ ꯃꯥꯜꯂꯤꯗꯅꯀꯣ ꯑꯗꯨꯒꯤ ꯋꯥꯅꯤꯗ
ꯑꯗꯨꯃꯥꯏꯅ ꯑꯈꯣꯏ ꯑꯈꯣꯏ ꯑꯉꯥꯡ ꯑꯣꯢꯔꯤꯉꯩꯗꯕꯨꯗꯤ ꯆꯥꯕ ꯌꯥꯝ ꯉꯝꯃꯤꯗ ꯑꯩꯈꯣꯏꯒꯤꯗꯤ ꯀꯝꯐꯣꯏ ꯄꯥꯝꯕꯤ ꯑꯆꯧꯕꯃ ꯍꯧꯔꯝꯃꯦꯕ ꯀꯣ ꯑꯈꯣꯏꯒꯤ ꯑꯋꯥꯡ ꯊꯪꯕ ꯁꯥꯏꯠ ꯅꯥꯀꯟꯗꯨꯗ ꯑꯗꯨꯗꯅꯦ ꯑꯗꯨꯝ ꯌꯦꯟꯗꯦꯝ ꯀꯩꯀꯥꯁꯦ ꯊꯥꯏꯅꯗꯤ ꯍꯤꯡꯒꯣꯜ ꯆꯥꯎꯕꯅꯤꯅꯅꯦ ꯑꯗꯨꯝ ꯍꯧꯕꯅꯤꯅꯅꯦ ꯌꯦꯟꯗꯦꯝ ꯃꯀꯥ ꯑꯅꯧꯕꯁꯦ ꯍꯦꯛ ꯍꯦꯛꯑꯒ ꯑꯗꯨꯝ ꯆꯥꯏ ꯑꯗꯣ ꯑꯩ ꯃꯣꯔꯣꯛꯄꯨꯗꯤ ꯍꯥꯞꯄꯒ ꯆꯥꯕꯗꯤ ꯁꯨꯉꯝ ꯉꯝꯃꯛꯇꯦ ꯍꯦꯛ ꯑꯉꯥꯡ ꯑꯣꯏꯔꯤꯉꯩꯗꯒꯤ ꯍꯧꯅ ꯑꯗꯨ ꯍꯩ ꯔꯥꯗꯤꯕꯨꯗꯤ ꯑꯗꯨꯝ ꯆꯥꯔꯤ ꯑꯉꯥꯡ ꯑꯣꯏꯔꯤꯉꯩꯗꯗꯤ ꯍꯧꯖꯤꯛꯇꯤ ꯆꯥꯕ ꯁꯨꯡꯉꯥꯡ ꯉꯝꯗ꯭ꯔꯦꯕ ꯌꯥꯁꯦ ꯀꯃꯥꯏꯅ ꯇꯧꯅꯣ ꯈꯪ ꯌꯥꯁꯤꯁꯨ ꯁꯣꯛꯑꯣꯏꯗꯕꯅꯦꯕꯀꯣ ꯑꯩꯁꯦ ꯑ ꯑꯩꯒꯤ ꯋꯥꯈꯜꯗ ꯁꯨꯃꯥꯏꯅ ꯂꯩꯖꯩꯑꯕ ꯑꯩꯈꯣꯏꯒꯤ ꯆꯤꯟ ꯁꯦꯡꯕ ꯃꯇꯝꯗ ꯉꯁꯥꯏꯒꯤ ꯕ꯭ꯔꯁꯇꯣ ꯄꯥꯏꯔꯒ ꯁꯦꯡꯕ ꯃꯇꯝꯗ ꯀꯟꯅ ꯁꯦꯡꯉꯒ ꯀꯨꯏꯅ ꯁꯦꯡꯉꯒ ꯌꯥꯁꯀ ꯌꯥꯝ ꯂꯪꯒꯅꯤ ꯍꯥꯏꯕꯒꯤ ꯑꯩꯉꯣꯟꯗ ꯋꯥꯈꯜꯁꯦ ꯑꯗꯨꯝ ꯆꯦꯜꯂꯤ ꯂꯒ ꯂꯩꯈ꯭ꯔꯦꯕ ꯑꯗꯨꯗꯨꯅꯅꯦ ꯑꯗꯨꯗꯨꯅ ꯉꯁꯥꯏꯒꯤ ꯌꯥꯖꯦ ꯀꯟꯅ ꯀꯟꯅ ꯀꯟꯅ ꯇꯥꯛꯊꯠꯄꯗꯨꯒꯤ ꯑꯣꯏꯗꯣꯏꯅꯦꯕ ꯑꯩꯅ ꯉꯁꯤ ꯌꯥ ꯀꯨꯝꯃꯤꯁꯦ
ꯍꯣꯏ ꯑꯣꯏꯗꯣꯏꯅꯦ ꯍꯥꯏꯗꯤ ꯌꯥꯗ ꯍꯦꯛꯇ ꯀꯟꯅ ꯇꯛꯑꯒ ꯍꯦꯛꯇ ꯐꯅ ꯐꯒꯗꯕ ꯅꯠꯇꯦꯕꯀꯣ ꯀꯨꯢꯔꯛꯑꯗꯤ ꯁꯥꯗꯣ ꯃꯥꯒꯤ ꯍꯥꯏꯗꯤ ꯃꯥꯒꯤ ꯀꯩ ꯍꯥꯏꯗꯣꯢꯅꯣ ꯂꯩꯔꯣꯟ ꯂꯩꯔꯣꯟ ꯂꯩꯖꯔꯤꯅꯦꯕ ꯑꯗꯣ ꯃꯇꯥꯏ ꯊꯪꯕꯒꯤꯁꯤꯅꯦ ꯌꯥꯝ ꯀꯜꯂꯤꯁꯦ ꯃꯇꯥꯏ ꯊꯦꯡꯕꯁꯦ ꯄꯥꯊꯔꯛꯈ꯭ꯔꯕ ꯑꯗꯨꯝ ꯆꯥꯁꯤꯟꯕꯁꯤꯗ ꯖꯔ ꯊꯨꯨꯔꯅꯤ ꯑꯗꯩꯗꯤ ꯀꯨꯝꯕ ꯈꯣꯠꯄ ꯏꯁꯤꯡ ꯊꯛꯄ ꯀꯥꯟꯗ ꯖꯤꯡ ꯖꯤꯡ ꯂꯥꯎꯄ ꯈꯣꯠꯄ ꯇꯧꯕꯗ ꯑꯗꯨꯝ ꯍꯧꯒ꯭ꯔꯅꯤꯕ ꯀꯣ ꯑꯗꯨꯅ ꯀꯩꯝꯇ ꯆꯥꯕ ꯊꯛꯄ ꯀꯩꯝꯇ ꯉꯝꯃꯔꯔꯣꯏ ꯑꯗꯨ ꯌꯥꯒꯤ ꯇꯧꯔꯣꯏꯗꯕꯁꯦ ꯑꯩꯈꯣꯏꯒꯤ ꯌꯥꯏꯔꯛꯀꯨꯝꯕ ꯆꯥ ꯑꯇꯣꯞꯄꯒ ꯊꯤꯟꯕ ꯈꯣꯠꯄꯖꯦ ꯌꯥꯝ ꯐꯠꯇꯦꯕꯀꯣ ꯁꯤꯅ ꯀꯩꯍꯥꯢꯗꯣꯅꯣ ꯑꯗꯨꯝ ꯌꯥ ꯅꯤ ꯀꯥꯔꯛꯇ ꯑꯍꯣꯕ ꯁꯨꯝ ꯁꯨꯝ ꯍꯦꯟꯒꯠꯂꯛꯄꯗꯣ ꯑꯗꯨꯃꯥꯏꯅ ꯑꯣꯏꯗꯣꯢꯅꯤ ꯑꯍꯥꯟꯕꯗ ꯈꯤꯇꯪ ꯈꯤꯇꯪ ꯆꯜꯂꯝꯒꯅꯤ ꯀꯣꯟꯅ ꯊꯪꯗꯗꯤ ꯃꯩꯈꯦꯠ ꯃꯔꯨꯒ ꯆꯠꯂꯛꯄ ꯐꯤꯕꯝꯗ ꯑꯗꯨꯃꯥꯏ ꯂꯥꯛꯀꯗꯣꯏꯅꯤ ꯅꯕ ꯑꯗꯣ ꯐꯠꯇꯦꯕꯀꯣ ꯑꯗꯨ ꯈꯔ ꯈꯔ ꯂꯦꯡꯉꯤꯅꯦ ꯌꯥꯁꯤꯁꯨ ꯅꯪ ꯌꯥꯎꯔꯛꯄꯒꯨꯝꯕꯗ ꯌꯦꯡꯉꯨꯅꯦ ꯌꯥꯗꯣ ꯅꯣꯡꯃꯒꯒ ꯄꯥꯏꯔꯒ ꯁꯨꯝ ꯍꯥꯏꯕꯀꯥꯟ ꯅꯣꯝꯝꯕꯩ ꯍꯥꯏꯞꯇ ꯑꯗꯨꯝ ꯇꯧꯕꯅꯦꯕꯀꯣ ꯑꯗꯨꯗꯨꯅꯕꯨ ꯃꯤ ꯇꯔꯥ ꯐꯥꯔꯒ ꯌꯥ ꯆꯛꯒꯨꯡꯅꯕ ꯀꯩꯗꯧꯅꯕ ꯃꯌꯥꯝꯁꯨ ꯂꯣꯏ ꯆꯤꯡꯊꯣꯛ ꯁꯤꯟꯗꯣꯛ ꯁꯤꯖꯤꯟ ꯇꯧꯅꯩ ꯁꯤ ꯃꯌꯥꯝꯁꯤꯅꯤ
ꯑꯗꯨꯅꯦ ꯑꯩꯁꯨ ꯑꯗꯨꯃꯥꯏꯅ ꯑꯗꯨꯅ ꯕ꯭ꯔꯁꯅ ꯀꯟꯅ ꯀꯟꯅ ꯇꯛꯑꯒ ꯍꯦꯟꯅ ꯉꯧꯊꯣꯛꯇꯣꯏꯅꯤ ꯀꯥꯏꯅ ꯌꯥꯕꯨꯗꯤ ꯑꯩꯈꯣꯏ ꯃꯆꯥꯒꯤ ꯑꯗꯨꯝ ꯉꯣꯛꯄꯨꯗꯤ ꯉꯧꯖꯕ ꯌꯥ ꯑꯣꯏꯌꯦꯕꯀꯣ ꯑꯗꯨꯁꯨ ꯍꯦꯟꯅ ꯉꯧꯕ ꯍꯦꯟꯅ ꯄꯥꯝꯕ ꯍꯥꯏꯕ ꯃꯟꯕ ꯍꯥꯏꯕꯗꯣ ꯑꯗꯨꯅꯦꯕ ꯃꯟꯕꯁꯦ ꯐꯠꯇꯦ ꯍꯥꯏꯁꯦ ꯃꯟꯕ ꯄꯥꯝꯕꯗꯒꯤ ꯁꯣꯏꯔꯤꯅꯤ ꯌꯥꯁꯦ ꯌꯥ ꯀꯨꯝꯕꯅꯣ ꯀꯨꯝꯃꯤꯁꯦ ꯀꯩꯁꯨ ꯌꯥ ꯀꯨꯝꯗꯉꯥꯏ ꯃꯔꯝ ꯂꯩ ꯄꯣꯟꯊꯤꯕ ꯑꯩ ꯀ꯭ꯋꯥ ꯑꯃ ꯆꯥꯗꯅ ꯀꯩꯅꯣ ꯇꯧꯗꯅ ꯇꯧꯕ ꯃꯤ ꯅꯠꯇꯦ ꯍꯥꯏꯕ ꯑꯗꯨꯒ ꯀ꯭ꯋꯥ ꯆꯥꯕ ꯃꯤꯅ ꯍꯦꯟꯅ ꯃꯌꯥ ꯀꯜꯂꯦ ꯑꯩꯉꯣꯟꯗꯒꯤ ꯑꯗꯨꯅ ꯑꯩꯅ ꯍꯧꯖꯤꯛ ꯍꯩ ꯆꯥꯕꯁꯦ ꯑꯗꯨꯝ ꯑꯌꯥꯝꯕꯅ ꯑꯊꯨꯝꯕꯒꯤ ꯁꯔꯨꯛꯁꯦ ꯉꯥꯛꯇꯅꯤ ꯑꯩꯅ ꯆꯥꯔꯤꯁꯤꯡꯁꯦ ꯍꯩꯅꯧꯒꯨꯝꯕ ꯑꯗꯨꯁꯨ ꯑꯃꯨꯟꯕꯅꯤꯀꯣ ꯍꯩꯅꯧ ꯑꯁꯪꯕꯒꯗꯤ ꯆꯥ ꯉꯝꯄꯣꯠꯇ꯭ꯔꯦ ꯍꯩꯅꯧ ꯑꯃꯨꯟꯕꯒꯨꯝꯕ ꯑꯗꯩ ꯁꯦꯝꯒꯨꯝꯕ ꯌꯥꯝ ꯁꯤꯟꯗꯕ ꯀꯥꯡꯒꯨ ꯍꯩꯗ ꯍꯥꯏꯔꯒꯅ ꯑꯗꯒꯤ ꯑꯗꯨꯒꯨꯝꯕ ꯌꯥꯝ ꯁꯤꯟꯗꯕ ꯑꯗꯒꯤ ꯀꯤꯋꯤꯗ ꯑꯣꯏꯔꯒꯁꯨ ꯈꯔ ꯑꯊꯨꯝꯕꯤ ꯃꯨꯜꯂꯒ ꯑꯃꯈꯛ ꯂꯩꯕꯤꯗꯣ ꯑꯗꯨ ꯈꯔ ꯈ ꯁꯤꯟꯕ ꯑꯩꯈꯣꯏꯒꯤ ꯄꯦ ꯄꯦꯠꯇꯕꯤ ꯀꯥꯡꯕꯨꯗꯨꯗꯤ ꯆꯥꯕ ꯉꯝꯄꯣꯠꯇꯦ ꯅꯍꯥꯟꯃꯨꯛ ꯅꯪꯅ ꯑꯃꯨꯛꯈꯛ ꯅꯪꯅ ꯑꯃꯨꯛꯈꯛ ꯅꯪꯅ ꯅꯪꯅ ꯉꯍꯥꯃꯨ ꯑꯃꯈꯛ ꯄꯤꯔꯛꯈꯤꯕꯗꯨꯣ ꯑꯥ ꯍꯣꯏ ꯍꯣꯏ ꯍꯣꯏ ꯍꯣꯏ ꯑꯗꯨꯌꯥꯝ ꯗꯣ ꯑꯗꯨ ꯄꯤꯛꯇꯛ ꯄꯤꯛꯇꯛ ꯄꯤꯛꯇꯛ ꯇꯧꯔꯒ ꯑꯗꯨꯗ ꯃꯍꯥꯎ ꯌꯥꯝ ꯂꯩꯌꯦ
ꯑꯗꯨꯗ ꯃꯣꯏ ꯑꯁꯣꯝ ꯅꯥꯀꯟꯗ ꯑꯩꯈꯣꯏꯒꯤ ꯑꯌꯤꯡꯕ ꯖꯒꯗ ꯍꯦꯕ ꯞꯀꯩ ꯍꯥꯏꯅꯤ ꯍꯤꯗꯛ ꯅꯨꯊꯛ ꯀꯞꯇꯕꯤ ꯃꯣꯏ ꯃꯁꯥꯗꯒꯤ ꯑꯗꯨꯝ ꯍꯦꯛꯆꯕ ꯑꯗꯒꯤ ꯂꯩꯍꯥꯎꯒꯁꯨ ꯌꯥꯝ ꯐꯕ ꯖꯒꯥ ꯑꯣꯏꯕꯒꯤ ꯑꯗꯨ ꯀꯨꯏꯅ ꯊꯝꯃꯁꯨ ꯌꯥꯕꯅꯦ ꯄꯠꯄ ꯄꯨꯝꯕ ꯀꯩ ꯇꯧꯗꯕꯅꯤ ꯑꯗꯨꯝ ꯇꯞꯅ ꯇꯞꯅ ꯃꯨꯜꯂꯛꯄꯅꯦꯕꯀꯣ ꯑꯗꯨꯗꯨ ꯃꯇꯝꯗꯤ ꯈꯔ ꯆꯪꯕ ꯋꯥꯅꯤ ꯑꯗꯨꯝ ꯍꯥꯏꯗꯤ ꯅꯣꯡꯃꯒꯤ ꯑꯃꯃꯨꯜꯂꯛꯄꯩ ꯑꯗꯨꯃꯥꯏꯅ ꯇꯧꯔ ꯑꯗꯨꯝ ꯀꯨꯏꯅ ꯈꯣꯠ ꯊꯥꯕꯅꯤꯅ ꯊꯝꯕ ꯌꯥꯕꯅꯤꯅ ꯅꯣꯡꯃ ꯑꯦꯃꯥꯎ ꯃꯨꯜꯂꯗꯤ ꯌꯥꯔꯦꯗꯅ ꯑꯃꯃꯝꯨꯂꯛꯄ ꯑꯗꯨꯝ ꯆꯥꯔꯅꯤ ꯑꯗ ꯁꯨꯝ ꯂꯩꯔꯅꯤ ꯑꯇꯤ ꯈꯛ ꯃꯨꯂꯀꯥꯟꯗ ꯑꯗꯨꯝ ꯆꯞ ꯆꯥꯅ ꯂꯁꯤꯜꯂꯛꯄ ꯅꯣꯡꯃꯗ ꯈꯪꯃꯣꯏ ꯃꯨꯜꯂꯒ ꯄꯨꯡꯅꯧ ꯂꯣꯏꯁꯤꯟꯈꯤꯕꯗꯣ ꯑꯗꯨꯅ ꯑꯗꯨꯃꯥꯏꯅ ꯇꯧꯗꯕꯅꯦꯕꯀꯣ ꯃꯣꯏꯒꯤꯗꯣ
ꯎꯝ ꯃꯥꯒꯤ ꯄꯣꯠꯇꯨꯕꯨꯗꯤ ꯈꯔ ꯄꯤꯛꯏꯕꯀꯣ ꯅꯪꯅ ꯄꯤꯔꯛꯄꯗꯣ ꯑꯗꯨꯒ ꯍꯥꯎꯕꯨꯗꯤ ꯍꯥꯎꯏ ꯑꯗꯣ ꯑꯩꯈꯣꯏꯅ ꯕꯖꯥꯔꯗ ꯂꯩꯕꯁꯤꯅ ꯑꯃꯨꯛ ꯆꯥꯎ ꯍꯥꯎꯏꯗꯅ ꯑꯗꯨꯒꯤ ꯃꯥꯡꯒꯤ ꯑꯥ ꯑꯆꯧ ꯃꯆꯥ ꯈꯤꯇꯪ ꯈꯦꯠꯅꯕꯒꯤ ꯋꯥꯅꯦ ꯑꯗꯨꯒ ꯍꯥꯎꯕꯗꯤ ꯍꯥꯎꯋꯤ ꯅꯅ ꯄꯤꯔꯛꯄꯗꯨꯁꯨ ꯌꯥꯝꯅ ꯑꯗꯨꯏ ꯃꯇꯨꯡꯗꯒꯤ ꯑꯩꯁꯦ ꯑꯗꯨꯏ ꯃꯇꯨꯡꯗꯤ ꯈꯔꯗꯤ ꯆꯥꯔꯝꯃꯒ ꯑꯗꯨꯝ ꯆꯥꯈꯤꯗ꯭ꯔꯦꯗ ꯖꯇꯣꯟ ꯇꯧꯕꯁꯨ ꯑꯗꯨꯝ ꯂꯦꯞꯈ꯭ꯔꯦꯕ ꯑꯩꯁꯦ ꯑꯗꯣ ꯑꯩ ꯉꯁꯤꯕꯨꯗꯤ ꯑꯩꯁꯦ ꯀꯩꯅꯣ ꯇꯧꯋꯦ ꯑꯩꯅ ꯏꯁꯥꯗ ꯑꯩꯅ ꯈꯪꯖꯔꯕ ꯑꯩꯒꯤ ꯐꯤꯕꯝꯁꯦ ꯁꯤ ꯌꯧꯔꯦ ꯍꯥꯏꯕꯁꯦ ꯑꯩꯅ ꯑꯗꯨꯝ ꯈꯪꯖꯩꯑꯕꯀꯣ ꯃꯄꯥꯥꯟ ꯃꯄꯥꯟ ꯊꯣꯛꯄꯗ ꯑꯩꯅ ꯑꯗꯨꯝ ꯑꯩꯅ ꯑꯗꯨꯝ ꯆꯦꯛ ꯇꯧꯔ ꯇꯧꯔꯒ ꯑꯗꯨꯝ ꯌꯦꯡꯖꯕꯅꯤꯅꯅꯦ ꯇꯥꯏꯅ ꯑꯌꯨꯛ ꯉꯟꯇꯥꯗ ꯑꯩꯅ ꯑꯆꯝꯕ ꯉꯥꯇ ꯆꯥꯥꯁꯦ ꯉꯁꯤꯗꯤ ꯆꯝꯐꯨꯠ ꯆꯥꯔꯦ ꯑꯗꯒꯤ ꯏꯕꯨꯡꯉꯣꯅ ꯑꯃꯨꯛ ꯁꯦꯛ ꯁꯦꯝꯕꯤꯔꯛꯑꯦ ꯁꯦꯛꯇꯣ ꯑꯃꯨꯛ ꯊꯛꯑꯦ ꯑꯗꯒꯤ ꯀꯩꯅꯣꯝꯃꯒ ꯆꯥꯕꯅꯤ ꯀꯥꯎꯕꯅꯤ ꯑꯍꯪ ꯀꯦꯛ ꯃꯆꯦꯠ ꯑꯃꯁꯨ ꯆꯥꯔꯦ ꯑꯗꯒꯤ ꯍꯩꯅꯧ ꯑꯃ ꯃꯄꯨꯝ ꯑꯃ ꯆꯥꯔꯦ ꯑꯗꯒꯤ ꯗꯨ ꯃꯔꯥꯡ ꯀꯥꯏꯅ ꯑꯃ ꯊꯛꯑꯦꯗꯅ ꯑꯗꯨꯒ ꯑꯗꯨꯃꯥꯏꯅ ꯇꯧꯔꯀꯥꯟꯗ ꯉꯁꯤꯁꯦ ꯈꯔ ꯑꯃꯨꯛ ꯐꯩꯌꯦꯕ ꯥꯍꯛꯁꯥꯡꯗꯣ ꯅꯨꯡꯉꯥꯏꯕꯒꯤ ꯆꯥꯛꯇꯣ ꯑꯗꯨꯒꯤ ꯃꯌꯥꯝꯗꯣ ꯆꯥꯕ ꯊꯛꯄꯒꯤ ꯂꯣꯏꯔꯛꯄꯒꯤ ꯏꯀꯥꯟ ꯀꯥꯟꯅꯗꯅ ꯑꯃꯨꯛ ꯆꯥꯛ ꯂꯣꯏꯁꯤꯜꯂꯛꯑꯦ ꯑꯗꯒꯤ ꯆꯥꯛꯇꯨꯗꯤ ꯑꯩꯅ ꯌꯥꯝ ꯆꯥꯗ꯭ꯔꯦ ꯑꯩ ꯉꯍꯥꯡꯈꯣꯏ ꯆꯥꯕ ꯑꯗꯨꯒꯤ ꯁꯔꯨꯛꯇꯨꯒꯤ ꯇꯪꯈꯥꯏ ꯑꯃꯈꯛꯇꯪꯅꯤ ꯑꯩ ꯆꯥꯔꯦ ꯉꯁꯤꯗꯤ ꯍꯋꯥꯏ ꯊꯣꯡꯗ ꯌꯦꯟꯗꯦꯝ ꯌꯥꯝ ꯊꯥꯛꯄꯗ ꯌꯦꯟꯗꯦꯝꯗꯨꯅ ꯑꯌꯥꯝꯕ ꯈꯜꯂꯦ ꯑꯗꯨ ꯆꯥꯛꯇꯣ ꯑꯩꯅ ꯇꯪꯈꯥꯏ ꯑꯃꯝꯇꯪ ꯆꯥꯔꯦ ꯁꯔꯨꯛ ꯍꯥꯏꯁꯤꯅꯤ ꯇꯪꯈꯥꯏ ꯑꯃ ꯆꯥꯔ ꯑꯗꯨꯅ ꯑꯗꯨꯝ ꯄꯨꯛ ꯊꯜꯍꯟꯈ꯭ꯔꯦꯕ ꯍꯧꯖꯤꯛꯄꯨꯗꯤ ꯄꯨꯛꯈ꯭ꯔꯒ ꯂꯥꯝꯃꯗꯤ ꯐꯥꯎꯋꯦꯕ ꯑꯗꯨꯁꯨ ꯑꯩꯅ ꯆꯥꯥꯁꯜꯂꯔꯣꯏꯒꯦ ꯇꯧꯕꯅꯦꯕ ꯑꯩ ꯍꯥꯇꯥꯛꯁꯦ ꯑꯩ ꯈꯤꯇꯪ ꯏꯁꯥꯥꯁꯦ ꯃꯑꯣꯡ ꯑꯃ ꯌꯦꯡꯉꯒ ꯆꯥꯗ꯭ꯔꯗꯤ ꯌꯥꯔꯔꯣꯏꯅ ꯑꯩꯅ ꯑꯗꯨꯃꯥꯏꯅ ꯉꯁꯤꯗꯒꯤ ꯍꯧꯔꯕꯅꯤ ꯆꯥꯕ ꯎ ꯃꯣꯔꯣꯛꯀ ꯌꯥꯝ ꯆꯥꯁꯤꯜꯂꯔꯣꯏ ꯉꯁꯤꯗꯒꯤ
ꯍꯣꯏ ꯑꯗꯨꯃꯥꯏꯅ ꯇꯧꯑꯣ ꯍꯥꯏꯕꯗꯤꯀꯣ ꯅꯪ ꯑꯩꯅ ꯍꯥꯏꯁꯦ ꯑꯌꯨꯛ ꯉꯟꯇꯥꯗꯣ ꯈꯤꯇꯪ ꯍꯥꯏꯗꯤ ꯄꯨꯛ ꯇꯣ ꯆꯈꯝ ꯑꯣꯏꯅꯕ ꯍꯥꯏꯗꯤ ꯆꯈꯝꯝ ꯑꯣꯏꯅꯕ ꯍꯥꯏꯅ ꯊꯧꯔꯦꯛ ꯊꯧꯔꯥꯡ ꯍꯥꯏꯕꯗꯤ ꯀꯩꯅꯣꯒꯨꯝꯕ ꯇꯟꯒꯨꯝꯕ ꯇꯥꯎ ꯍꯥꯢꯕ ꯅꯠꯇꯕꯀꯣ ꯈꯤꯇꯪ ꯑꯣꯠꯀꯨꯝꯕꯅꯤ ꯈꯪꯗꯦ ꯂꯐꯣꯏꯒꯨꯝꯕꯅꯤ ꯈꯔ ꯌꯥꯟꯇꯛ ꯑꯗꯒꯤ ꯄꯨꯛ ꯆꯨꯠ ꯊꯥꯍꯜꯂꯒ ꯀꯨꯏꯅ ꯂꯩꯒꯗꯕ ꯄꯣꯠ ꯆꯩꯩꯗꯣ ꯆꯁꯜ ꯂꯩꯈꯤ ꯇꯥꯔꯒꯗꯤ ꯏꯆꯥꯗ ꯅꯨꯃꯤꯠꯇꯨꯃꯒꯤ ꯍꯥꯏꯗꯤ ꯑꯩ ꯌꯥꯎꯕꯗ ꯆꯥꯛꯥ ꯈꯥꯡꯉꯅꯤꯗ ꯈꯪ ꯆꯥꯁꯤꯜꯂꯅꯤ ꯑꯗꯨꯀꯥꯟꯗꯗꯤ ꯋꯥꯗꯣꯏꯅꯦꯕ ꯍꯛꯆꯥꯡꯗꯣ ꯍꯛꯆꯥꯡꯗꯁꯨ ꯋꯥꯕ ꯑꯋꯥꯕ ꯄꯤꯗꯣꯏꯅꯤ ꯑꯗꯒꯤ ꯑꯗꯨꯃꯥꯏꯅ ꯇꯧꯕꯗꯅꯦꯕ ꯑ ꯑꯩꯈꯣꯏꯒꯤ ꯁꯨꯒꯔ ꯂꯩꯕ ꯈꯣꯠꯄ ꯇꯧꯕꯁꯤ ꯃꯥꯗꯤ ꯑꯦ ꯆꯥꯛ ꯊꯥꯂꯛꯇꯧ ꯃꯥꯜꯂꯦꯅ ꯑꯦꯗꯤꯛꯇ ꯃꯌꯥꯝꯗꯨꯒꯤ ꯇꯨꯝꯅꯕ ꯍꯣꯠꯅꯕꯗ ꯃꯥꯒꯤ ꯊꯥꯗꯣꯛꯀꯗꯧꯕ ꯇꯨꯝꯅꯕ ꯃꯆꯥꯛ ꯃꯌꯥꯝꯗꯣ ꯂꯣꯏꯅ ꯈꯛꯇ ꯊꯗꯣꯂꯛꯄꯗ ꯃꯣꯏ ꯑꯗꯨꯁꯨ ꯑꯃꯨꯛ ꯑꯃꯨꯛ ꯍꯥꯏ ꯆꯞ ꯃꯥꯟꯅꯩꯅ ꯈ ꯊꯥꯗꯣꯔꯛꯄ ꯀꯥꯟꯗ ꯑꯩꯈꯣꯏ ꯄꯠꯊꯕ ꯀꯩꯗꯧꯕ ꯂꯣꯏ ꯂꯥꯛꯄꯗꯣ ꯑꯗꯨꯃꯥꯏꯅ ꯇꯧꯗꯣꯏꯅꯦꯕ ꯑꯗꯨꯗꯨꯒꯤ ꯅꯨꯡꯇꯤꯒꯤ ꯑꯗꯨꯃꯥꯏꯅ ꯈꯔ ꯈꯔ ꯊꯥꯎ ꯈꯪꯊꯥꯎ ꯇꯧꯔꯛꯄ ꯄꯅꯦ ꯍꯛꯆꯥꯡꯗꯗꯤ ꯑꯋꯥꯕ ꯄꯤꯕꯅꯤꯅ ꯑꯗꯨꯝ ꯑꯐꯠ ꯐꯠꯇꯕ ꯑꯣꯏꯗꯣꯏꯅꯦꯕ ꯑꯗꯨꯗꯨꯅ ꯈꯔ ꯈꯔ ꯈꯔ ꯈꯔ ꯆꯥꯡ ꯅꯥꯏꯅ ꯍꯥꯏꯇꯥꯔꯦ ꯑꯌꯨ ꯉꯟꯇꯥꯗꯨꯗ ꯑꯗꯨꯝ ꯈꯔ ꯆꯥꯕꯤꯔꯅꯤ ꯅꯤ ꯑꯗꯩ ꯑꯩ ꯁꯦꯛꯀꯨꯝꯕ ꯁꯦꯝꯃꯁꯨ ꯌꯥꯔꯦ ꯑꯩꯅ ꯍꯥꯏꯗꯣ ꯑꯣꯠꯀꯨꯝꯕ ꯇꯧꯔꯒ ꯃꯣꯏꯒꯤ ꯆꯤꯌꯥꯁꯤꯗ ꯇꯤꯡꯉꯒ ꯁꯪꯒꯣꯝꯒꯨꯝꯕ ꯇꯧꯔꯒ ꯑꯗꯨꯝ ꯁꯦꯝ ꯑꯃ ꯏꯖꯨ ꯂ ꯑꯗꯨꯝ ꯍꯥꯎꯕꯅꯦ ꯀꯩꯁꯨ ꯇꯧꯗꯕꯅꯦ ꯑꯣ ꯆꯨꯖꯤ ꯈꯤꯇꯪ ꯆꯨꯍꯤꯗꯣ ꯈꯤꯇꯪ ꯂꯩꯔꯒꯀꯣ ꯑꯐꯕꯅꯤꯅ ꯆꯨꯏ ꯍꯥꯏꯁꯤ ꯀꯩꯁꯨ ꯆꯤꯅꯤ ꯑꯗꯨꯃꯥꯏꯅꯗꯤ ꯑꯣꯏꯗꯕꯅꯦꯕ ꯆꯨꯍꯤ ꯆꯥꯕꯅ ꯐꯩꯌꯦꯅ ꯍꯥꯏꯅꯔꯤꯅꯦꯕꯀꯣ ꯆꯨꯍꯤꯗꯣ ꯈꯔ ꯑꯃ ꯍꯩꯖꯅꯔꯒ ꯆꯥꯀꯥꯟꯗ ꯑꯩꯈꯣꯏꯒꯤ ꯐꯣꯂꯥꯗꯧꯅ ꯇꯧꯔ ꯑꯗꯨꯝ ꯌꯥꯝ ꯍꯥꯎꯕꯗꯣ ꯑꯗꯨꯃꯥꯏꯅ ꯑꯣꯏꯕꯅꯦ ꯑꯝꯇꯗꯤ ꯆꯥꯔ ꯌꯦꯡꯉꯣ ꯗꯨ ꯍꯥꯎꯕꯗꯤ ꯍꯦꯟꯕꯅꯦꯕ ꯀꯣ ꯐꯁꯨ ꯐꯕ ꯑꯗꯨꯃꯥꯏꯅ ꯆꯥꯔꯅꯤ ꯑꯗꯒꯤꯗꯤ ꯑꯗꯨꯝ ꯆꯥꯛꯇꯣ ꯇꯪ ꯂꯩꯔꯒ ꯆꯥꯔꯅꯤ ꯑꯗꯨꯝ ꯑꯗꯨꯃꯥꯏꯅ ꯑꯣꯏꯇꯥꯔꯒꯗꯤ ꯇꯥꯟꯖꯥꯗꯨ ꯆꯥꯅꯕꯅꯦꯕ ꯅꯪ ꯆꯥꯛꯇꯨ ꯉꯥꯏꯕ ꯅꯪ ꯀꯔꯤꯝ ꯆꯥꯔ ꯏꯁꯤꯡ ꯈꯔ ꯊꯛꯑ ꯂꯩꯅꯤ ꯑꯗꯨꯅꯗꯤ ꯍꯛꯆꯥꯡꯗꯣ ꯑꯗꯨꯝ ꯍꯥꯏꯗꯤ ꯑꯃꯨꯛ ꯈꯪꯆꯥ ꯆꯠꯁꯤꯟꯕꯗꯣ ꯑꯗꯨꯅ ꯍꯦꯟꯅ ꯅꯣꯏꯕ ꯍꯦꯜꯂꯦꯕ ꯑꯗꯣ ꯅ ꯃꯌꯥꯝ ꯆꯔꯁꯨ ꯀꯥꯏꯗꯦꯕ ꯈꯤꯇꯪ ꯈꯤꯇꯪ ꯈꯥꯏꯗꯣꯛ ꯈꯥꯏꯗꯣꯛ ꯑꯗꯨꯒ ꯄꯨꯡ ꯅꯤꯄꯥꯟꯗ ꯈꯔ ꯆꯥꯔꯅꯤ ꯇꯔꯥꯗ ꯈꯔ ꯆꯥꯔꯅꯤ ꯕꯥꯔꯣꯗ ꯈꯔ ꯆꯥꯔꯅꯤ ꯑꯍꯨꯝꯗ ꯈꯔ ꯆꯥꯔꯅꯤ ꯑꯗꯨꯃꯥꯏ ꯇꯧꯔ ꯈꯔ ꯈꯥꯏꯗꯣꯛꯒ ꯆꯥꯈꯤꯕꯗꯨꯅ ꯈ꯭ꯋꯥꯏ ꯐꯕ ꯍꯦꯜꯂꯦꯕ ꯑꯩꯗꯤ ꯆꯥꯛ ꯂꯥꯝꯃꯕꯅꯤꯗꯣ ꯍꯥꯏꯔꯒ ꯄꯨꯂꯞ ꯆꯥꯁꯤꯟ ꯕꯗꯣ ꯑꯗꯨ ꯌꯥꯝ ꯐꯠꯇꯕ ꯊꯕꯛꯅꯦꯕꯀꯣ ꯑꯗꯨꯗꯣ ꯑꯗꯨꯃꯥꯏꯅ ꯇꯧꯕꯗꯨꯅꯦ ꯁꯣꯛꯇꯣꯏꯁꯦ ꯄꯨꯛ ꯀꯟꯈꯠ ꯄ ꯈꯣꯠꯄ ꯇꯧꯔꯛꯄ ꯍꯥꯏꯗꯤ ꯎ ꯆꯥꯔꯤꯕ ꯃꯌꯥꯝꯗꯣ ꯂꯣꯏ ꯇꯨꯝꯃꯛꯅꯤ ꯇꯨꯝꯕ ꯃꯌꯥꯝꯗꯨ ꯀꯥꯏꯗ ꯍꯛꯆꯥꯡꯗ ꯄꯤꯅꯤꯡꯉꯥꯏ ꯂꯩꯇꯕꯒꯤ ꯃꯄꯥ ꯃꯄꯥ ꯄꯥꯕ ꯑꯗ ꯅꯣꯢ ꯄ꯭ꯔꯝ ꯑꯣꯏꯅ ꯂꯣꯏ ꯊꯧꯔꯛꯇꯣꯏꯅꯦꯕꯀꯣ
ꯑꯗꯨꯅꯦ ꯑꯩꯅ ꯆꯥꯕꯒꯤ ꯃꯑꯣꯡꯁꯦ ꯑꯗꯨꯝ ꯁꯣꯏꯔꯕꯅꯦꯕ ꯑꯩꯗꯤ ꯑꯩꯁꯦ ꯗꯥꯃ ꯑꯃ ꯂꯥꯝꯍꯜ ꯍꯜꯂꯒꯅꯦ ꯄꯨꯡ ꯕꯥꯔꯣ ꯇꯦꯔꯣꯕꯧ ꯑꯌꯨꯛ ꯉꯟꯇꯥꯗ ꯌꯦꯔꯨꯝ ꯑꯃ ꯆ ꯂꯩꯒ꯭ꯔꯒ ꯑꯗꯨꯝ ꯆꯥꯈ꯭ꯔꯕꯅꯦ ꯍꯥꯏꯕꯒꯤ ꯋꯥꯈꯜꯗꯀꯣ ꯑꯗꯨꯝ ꯂꯥꯝꯃꯛꯑꯒꯁꯨ ꯏꯁꯤꯡ ꯊꯥꯛꯑ ꯊꯥꯛꯑ ꯊꯥꯛꯑꯒ ꯑꯗꯨꯝ ꯕꯥꯔꯣ ꯕꯥꯔꯣꯃ ꯈꯥꯢ ꯑꯃ ꯁ꯭ꯋꯥꯏꯖꯤꯗ ꯆꯥꯛ ꯆꯥꯔꯅꯤ ꯑꯗꯩꯗꯤ ꯆꯥꯛꯇꯣ ꯑꯃꯨꯛ ꯂꯥꯝꯃꯕꯅꯤꯅ ꯑꯃꯨꯛ ꯈꯪꯆꯥ ꯆꯥꯥꯁꯜꯂꯦ ꯑꯗꯩ ꯈꯪꯆꯥ ꯆꯥꯁꯟꯕꯗꯒꯤꯗꯤ ꯑꯃꯨꯛ ꯇ ꯑ ꯆꯥꯔꯨꯕ ꯆꯥꯔꯨꯕꯗꯨꯢ ꯋꯥꯔꯕꯅꯤꯅ ꯉꯥꯏꯍꯥꯛ ꯑꯃꯨ ꯃꯨꯛ ꯃꯣꯢ ꯑꯃꯨꯛ ꯍꯤꯞꯆꯜꯂꯦ ꯑꯗꯒꯤ ꯇꯨꯝꯕꯣꯏ ꯇꯨꯝꯗꯕꯣꯏ ꯑꯃꯨꯛ ꯇꯧꯔꯅꯤ ꯑꯗꯩ ꯅꯨꯡꯗꯥꯡꯗ ꯆꯥꯕꯗꯨꯁꯨ ꯑꯃꯨꯛ ꯊꯦꯡꯅ ꯑꯃꯨꯛ ꯆꯥꯔꯅꯤ ꯆꯥꯅꯤꯡꯗ꯭ꯔꯕꯅꯤꯅ ꯑꯗꯨꯅ ꯆꯥꯕꯒꯤ ꯅꯤꯌꯣꯝꯁꯦ ꯏꯀꯥꯏ ꯏꯀꯥꯏꯕꯁꯤꯅꯅꯤ ꯍꯛꯆꯥꯡꯗ ꯁꯣꯛꯏꯕ ꯃꯌꯥꯝꯁꯦ ꯑꯩꯈꯣꯏ ꯆꯥꯕ ꯇꯨꯝꯕꯁꯦ ꯃꯇꯝꯁꯦ ꯏ ꯏ ꯏꯁꯣꯏ ꯁꯣꯏꯅꯔꯦꯕ ꯑꯩꯈꯣꯏꯅ ꯇꯧꯔꯤꯁꯦ ꯑ ꯄꯨꯡ ꯄꯥꯟꯒꯤ ꯃꯃꯥꯡꯗ ꯆꯥꯛ ꯆꯥꯑꯣꯅ ꯍꯥꯏꯅꯦ ꯑꯩꯈꯣꯏꯗꯤ ꯌꯦꯡꯉꯨꯅꯦ ꯅꯨꯡꯗꯥꯡ ꯐꯪꯉꯦ ꯄꯨꯡ ꯃꯥꯄꯜ ꯃꯈꯥꯏ ꯇꯔꯥ ꯉꯜꯂꯕꯗ ꯃꯥꯄꯟ ꯁꯨꯃꯥꯏꯅ ꯁꯤꯒꯤ ꯀꯩꯅꯣꯁꯤꯗ ꯑꯗꯨꯝ ꯁꯨꯝ ꯆꯠꯂ ꯆꯠꯂ ꯁꯨꯝ ꯂꯥꯛꯑꯕꯅꯤꯅꯅꯦ ꯍꯛꯆꯥꯡꯁꯦ ꯍꯧꯖꯤꯛꯇꯗ ꯈꯔ ꯑꯉꯥꯡ ꯑꯣꯏꯔꯤꯉꯩꯗꯗꯤ ꯑꯃꯨꯛ ꯐꯕ ꯑꯗꯨ ꯁꯨꯝ ꯆꯍꯤꯗꯤ ꯁꯨꯝ ꯌꯥꯝꯁꯤꯜꯂꯀꯥꯟꯗꯗꯤ ꯁꯨꯝ ꯁꯣꯛꯀꯦꯗꯅꯤꯗꯅꯀꯣ ꯒꯔꯤꯕꯨ ꯊꯧꯔ ꯊꯧꯔ ꯁꯨꯝ ꯐꯔꯛꯄ꯭ꯔꯕ ꯑꯗꯨꯃꯥꯏꯅ ꯆꯞ ꯃꯥꯟꯅꯩ ꯑꯩꯈꯣꯏꯅ ꯁꯨꯝ ꯖꯣꯇꯣꯟ ꯇꯧꯔ ꯇꯧꯔꯒ ꯂꯥꯛꯑꯗꯤ ꯐꯗꯧꯕ ꯖꯣꯇꯣꯟꯗꯣ ꯁꯨꯝ ꯉꯝꯗ꯭ꯔꯦ ꯑꯩꯈꯣꯏꯁꯨ ꯊꯕꯛ ꯃ ꯑꯩꯈꯣꯏꯒꯤ ꯊꯕꯛ ꯃꯑꯣꯡꯁꯤꯅꯁꯨ ꯑꯌꯥꯝꯕꯅꯦꯕ ꯑꯗꯒꯤ ꯑꯉꯥꯡ ꯑꯉꯥꯡꯁꯤꯡꯁꯤꯁꯨ ꯁꯨꯝ ꯑꯩꯈꯣꯏꯒꯤ ꯅꯤꯌꯣꯝꯁꯤꯗ ꯑꯗꯨꯝ ꯆꯠꯂꯦ ꯃꯣꯏꯁꯨ ꯑꯗꯨꯝ ꯆꯥꯅꯤꯡꯗ꯭ꯔꯤ ꯑꯗꯨ ꯇꯧꯗ꯭ꯔꯤꯅ ꯃꯣꯏꯁꯨ ꯃꯇꯝꯗꯣ ꯌꯧꯕ ꯑꯗꯨꯝ ꯉꯥꯏ ꯂꯩꯔꯦ ꯑꯗꯨꯅ ꯃꯣꯏ ꯍꯧꯖꯤꯛ ꯏꯟꯈꯜꯂꯛꯄꯒꯤ ꯃꯁꯥꯗꯣ ꯁꯣꯛꯇꯅ ꯎ ꯕꯩ ꯋꯥꯅꯦꯕ ꯈꯤꯇꯪ ꯂꯩꯔ ꯆꯍꯤ ꯈꯔ ꯌꯥꯝꯃꯛꯑꯀꯥꯟꯗꯗꯤ ꯐꯤꯕꯝ ꯂꯣꯢ ꯀꯥꯏꯔꯛꯀꯗꯣꯏꯅꯦ ꯍꯥꯏꯕ ꯑꯗꯨ ꯑꯩꯅ ꯉꯥꯡꯉꯤꯅꯤ ꯅꯣꯢ ꯑꯗꯨꯝ ꯆꯥꯥꯁꯜꯂꯨ ꯑꯗꯨ ꯇꯧ ꯑꯗꯥ ꯇꯧ ꯍꯥꯏꯕꯗꯣ ꯌꯥꯗꯦꯕ ꯅꯨꯄꯤ ꯃꯆꯥꯁꯤꯡꯅ ꯑꯃꯨꯛ ꯈꯔ ꯍꯦꯟꯅ ꯌꯥꯗꯦꯕ ꯌꯦꯔꯨꯝ ꯑꯐꯨꯠꯄ ꯆꯥꯎꯑꯣꯁꯨ ꯌꯥꯔꯣꯏ ꯌꯦꯔꯨꯝ ꯌꯦꯔꯨꯝ ꯑꯉꯧꯕ ꯆꯥꯎꯑꯣꯁꯨ ꯌꯥꯔꯣꯏ ꯌꯦꯔꯨꯝ ꯍꯥꯏꯕ ꯖꯥꯠ ꯆꯥꯎ ꯌꯥꯔꯣꯏ ꯑ ꯑꯗꯨ ꯁꯪꯒꯣꯝ ꯍꯥꯏꯕꯁꯦ ꯊꯥꯛꯎ ꯌꯥꯔꯣꯏ ꯃꯥꯅ ꯊꯛꯇꯣꯢꯁꯤꯅ ꯁꯪꯒꯣꯝ ꯑꯣꯏꯔꯒꯁꯨ ꯀꯣꯐꯤ ꯊꯥꯛꯆꯜꯂꯒ ꯊꯛꯄꯤ ꯑꯗꯨꯒꯨꯝꯕ ꯑꯣꯢꯔꯒꯗꯤ ꯃꯥ ꯈꯔ ꯍꯩꯅꯩꯕ ꯁꯪꯒꯣꯝꯁꯤ ꯉꯥꯛꯇ ꯊꯛꯎ ꯌꯥꯔꯣꯏꯕ ꯑꯗꯩ ꯁꯪꯒꯣꯝꯗꯨ ꯆꯥ ꯃꯅꯥ ꯊꯥꯛꯑꯒ ꯆꯥ ꯑꯉꯧꯕ ꯑꯣꯟꯊꯣꯛꯈꯤꯕ ꯑꯃ ꯃꯥꯅ ꯄꯥꯝꯗꯣꯏꯁꯦ ꯑꯗꯨ ꯅꯠꯇꯕꯩ ꯖꯥꯠꯁꯦ ꯁꯨꯡꯌꯥ ꯌꯥꯗꯕꯤꯅꯦꯕ ꯉꯥꯡꯅꯕ ꯌꯥꯝ ꯋꯥꯏ ꯍꯥꯏꯕ ꯑꯣ ꯐꯔꯦ ꯐꯔꯦ ꯊꯝꯖꯔꯣ ꯊꯝꯖꯔꯣ ꯑꯩꯁꯨ ꯊꯝꯃꯒꯦ